ꯑ
ꯀꯩꯗꯧꯔꯃꯤꯅꯣ
ꯌꯥꯝ ꯋꯥꯅ ꯍꯣꯠꯅꯔꯛꯏꯗ
ꯍꯦꯏꯅꯦ ꯏꯅꯤꯒꯥꯏ ꯇꯧ ꯌꯥꯗ꯭ꯔꯦ ꯑꯗꯨꯅ
ꯅꯪꯒꯤ ꯅꯤꯡꯉꯥꯏꯁꯤꯁꯨ ꯀꯜꯂꯤꯍꯦ
ꯀꯩꯗꯧꯔꯃꯤꯅꯣ
ꯇꯨꯝꯃꯤꯅꯦ ꯊꯦꯡꯉꯦ ꯇꯨꯝꯗ꯭ꯔꯤꯕꯣ
ꯑꯦꯁ ꯁꯤ ꯋꯥꯔꯤ ꯌꯥꯝꯒ ꯀꯥꯏꯅꯣ
ꯍꯥꯥ
ꯉꯁꯤ ꯕꯣꯜ ꯌꯦꯡꯗꯣꯏꯅꯦ
ꯀꯅꯥ ꯀꯅꯥ ꯂꯩꯒꯦ
ꯕ꯭ꯔꯖꯤꯜꯒ ꯕ꯭ꯔꯖꯤꯟꯒ ꯅꯣꯔꯋꯦ
ꯄꯨꯡ ꯀꯌꯥꯗ ꯂꯩꯌꯦ
ꯋꯥꯟ ꯊꯥꯔꯇꯤꯗ ꯑꯣꯏꯔꯝꯒꯅꯤ
ꯎꯝ ꯅꯨꯡꯉꯥꯏ ꯌꯦꯡꯗꯣꯏꯔꯣ
ꯑ ꯌꯦꯡꯕꯅꯤ
ꯌꯦꯡꯊꯥꯔꯣ
ꯅꯪꯗꯤ ꯌꯦꯡꯉꯣꯏꯗ꯭ꯔꯣ
ꯑꯩꯗꯤ ꯌꯦꯡꯉꯔꯣꯏ
ꯀꯔꯤꯒꯤ
ꯌꯦꯡꯕ ꯉꯝꯗ꯭ꯔꯦ ꯊꯦꯡꯉꯦ
ꯃꯦꯀꯞ ꯊꯣꯛꯂꯛꯄꯗ ꯌꯦꯡꯒꯦ ꯌꯥꯗꯔ
ꯃꯤꯀꯞ ꯊꯣꯛꯂꯛꯄꯗꯗꯤ ꯄꯨꯡ ꯑꯥ ꯇꯥꯔꯅꯤ ꯀꯩ ꯀꯥꯔꯤ ꯃꯊꯦꯜ ꯆꯥꯔꯒꯦ ꯉꯁꯤꯗꯤ
ꯀꯃꯥꯏꯅ ꯍꯥꯏꯗꯣꯏꯅꯣ ꯈꯪꯗꯦ
ꯑꯦꯛꯁꯟ ꯇꯧ ꯍꯥꯏꯕ ꯍꯩꯇ꯭ꯔꯗꯤ ꯑꯦꯛꯁꯟ ꯇꯧꯔꯣ
ꯎꯝ ꯇꯧꯔꯦ ꯅꯪ ꯎꯗꯦ ꯋꯥꯅꯤ
ꯑꯥ ꯑꯦꯛꯁꯟ ꯇꯧꯔꯣ
ꯅꯡꯗꯤ
ꯑꯩ
ꯑꯂꯨ ꯆꯔꯦ ꯑꯂꯨ ꯃꯠꯇ ꯆꯥꯔꯦ ꯍꯣꯁꯇꯦꯜꯗꯗꯤ ꯑꯂꯨ ꯉꯥꯛꯇ ꯆꯥꯔꯦ ꯑꯍꯝ
ꯅꯣꯏ ꯕꯦꯖꯤꯇꯦꯔꯤꯌꯦꯟ ꯔꯣ ꯁꯥ ꯆꯥꯕ ꯈꯥꯡꯗꯔꯦꯗ ꯅꯣꯏ
ꯑꯗꯨ ꯁꯥ ꯆꯥꯕ ꯐꯠꯇꯕꯩꯅꯦ ꯌꯥꯝꯅ ꯍꯥꯎꯇꯕ ꯍꯥꯎꯇꯕ ꯉꯥꯛꯇ ꯆꯥꯔꯤꯗꯣ
ꯍꯥꯎꯇꯔꯥꯗꯤ ꯀꯩꯅꯣ
ꯁ ꯉꯛꯇ ꯅꯠꯇꯦꯅꯦ ꯍꯥꯎ ꯀꯩꯅꯣ
ꯑꯗꯨꯅꯦ ꯁꯥ ꯁꯥ ꯅꯠꯇ꯭ꯔꯁꯨ ꯍꯥꯎꯋꯤ ꯍꯥꯏꯗꯣ ꯑꯩꯅ ꯎꯠꯇꯣꯏꯅꯦ
ꯎꯝ
ꯀꯩꯗꯧꯔꯤꯅꯣ
ꯑꯗꯨꯝ ꯃꯄꯥꯟ ꯐꯝ ꯐꯝꯃꯒ ꯂꯩ
ꯃꯅꯨꯡꯗ ꯐꯝꯕ ꯌꯥꯗ꯭ꯔꯣ ꯃꯄꯥꯟꯗ ꯀꯩꯒꯤ ꯐꯝꯃꯤꯅꯣ
ꯁꯥꯏꯌꯦ ꯅꯣꯏꯗꯤ ꯁꯥꯗ꯭ꯔꯣ
ꯑꯩꯈꯣꯏ ꯉꯁꯤ ꯏꯪꯉꯦ ꯅꯣꯡ ꯆꯨꯕꯒꯤ
ꯑꯩꯈꯣꯏꯗꯗꯤ ꯌꯥꯝ ꯁꯥꯕꯅꯤ ꯄꯣꯈꯥꯏꯗꯣꯔꯤꯕꯅꯤ
ꯂꯥꯁꯇ ꯄꯣꯛꯈꯥꯏ ꯂꯥꯁꯇ ꯄꯣꯛꯈꯥꯏꯔꯛꯄ ꯃꯆꯦ ꯃꯆꯦꯠ ꯇꯥꯈꯤꯅꯤꯀꯣ ꯎꯝ
ꯍꯣꯏ ꯍꯣꯏ ꯍꯥꯃꯟꯗꯅ ꯁꯤꯗꯣꯔꯕꯅꯤ
ꯎꯝ ꯅꯣꯡ ꯆꯨꯗ꯭ꯔꯣ ꯅꯣꯏ ꯉꯁꯤ
ꯉꯁꯥꯏꯗꯤ ꯆꯨꯒꯦ ꯇꯧꯔꯝꯃꯅꯤ ꯆꯨꯗꯦ
ꯎꯝ
ꯅꯣꯡ ꯅꯣꯡ ꯆꯨꯕꯁꯦ ꯌꯥꯝ ꯄꯥꯝꯖꯩꯌꯦꯕ ꯑꯗꯨ ꯆꯨꯗ꯭ꯔꯦ
ꯆꯨ ꯍꯥꯏꯕ ꯌꯥꯗ꯭ꯔꯣ
ꯎ ꯃꯥꯏ ꯍꯥꯏꯗꯣꯏꯅꯣ ꯅꯣꯡꯗꯨꯕꯨ
ꯅꯣꯡꯉꯣ ꯆꯨꯔꯣ ꯍꯥꯏꯗꯣꯏꯅꯤ ꯀꯩꯅꯣ
ꯅꯪ ꯍꯥꯏꯕꯤꯌꯨꯅꯦ
ꯑꯩ ꯍꯥꯏꯕꯤꯈ꯭ꯔꯦ ꯑꯩ ꯍꯥꯏꯕꯤꯈ꯭ꯔꯦ ꯍꯣꯔꯦꯟꯂꯥ ꯍꯌꯦꯡꯅ ꯆꯨꯔꯛꯑꯅꯤ ꯍꯥꯏꯕꯅꯤ
ꯍꯣꯔꯦꯟ ꯍꯣꯔꯦꯟ ꯆꯨꯗꯣꯏꯅꯤ
ꯎꯝ ꯅꯣꯡ ꯆꯨꯔꯛꯑꯗꯤ ꯑꯩꯅꯅꯤꯀꯣ
ꯅꯠꯇꯦ ꯅꯪ ꯅꯪ ꯅꯠꯇꯦ ꯂꯥꯛꯗꯅꯤ
ꯑꯩꯅꯅꯦ ꯑꯩꯅ ꯍꯥꯏꯕꯤꯕꯒꯤ ꯆꯨꯔꯛꯄꯅꯤ ꯍꯥꯏꯗꯨꯣꯏꯅꯤ
ꯅꯪ ꯍꯥꯏꯔꯒ ꯃꯣꯏ ꯇꯥꯒꯗ꯭ꯔꯣ ꯇꯥꯗꯤ ꯃꯣꯏ ꯇꯥꯔꯣꯏ
ꯑꯩꯅ ꯍꯥꯏ ꯑꯩ ꯍꯥꯏꯕꯒꯤ ꯃꯣꯏ ꯇꯥꯔꯤꯅꯤ ꯀꯩꯅꯣ ꯑꯩꯅ ꯍꯥꯏꯕꯤꯗꯕꯒꯤꯅꯦ ꯅꯣꯡ ꯇꯥꯗ꯭ꯔꯤꯗꯣ
ꯃꯩ ꯂꯥꯛꯄ꯭ꯔꯣ ꯍꯣꯏꯗ
ꯑꯥ ꯂꯥꯛꯑꯦ ꯅꯣꯏꯗꯤ ꯂꯥꯛꯇ꯭ꯔꯣ
ꯂꯥꯛꯑꯦ ꯂꯥꯛꯑꯦ ꯑꯃꯨꯛ ꯀꯔ ꯃꯨꯠꯂꯅꯤ ꯑꯃꯨꯛꯀꯔ ꯂꯥꯛꯑꯅꯤ
ꯃꯩ ꯂꯥꯛꯏꯗꯨꯁꯨ ꯑꯩꯅꯅꯦ ꯈꯪꯕ꯭ꯔꯣ
ꯑꯩ ꯅꯅꯦ ꯀꯥꯏꯅ
ꯈꯪꯗ꯭ꯔꯣ ꯑꯗꯨꯕ
ꯅꯪꯁꯦ ꯑꯗꯨꯗꯤ ꯂꯥꯏꯒꯨꯝꯕꯅꯤꯅꯦ ꯅꯠꯇ꯭ꯔꯥ
ꯑꯩ ꯂꯥꯏꯅꯤ ꯀꯩꯅꯣ
ꯏꯖꯩꯍꯦ ꯀꯣꯜ ꯇꯕꯕꯒ
ꯅ ꯂꯥꯏꯗ ꯀꯣꯜ ꯇꯧꯔꯤꯁꯤꯕꯨ ꯀꯩꯅꯦ ꯂꯥꯏꯗ ꯀꯣꯜ ꯇꯧꯕ ꯐꯪꯕ꯭ꯔꯅꯦ
ꯅꯪ ꯅꯪꯕꯨ ꯇ ꯐꯪꯉꯤꯁꯦ
ꯑꯗꯨ ꯑꯩ ꯂꯥꯏꯅꯦꯕ
ꯍꯣꯏ ꯃꯪꯗꯗꯤ ꯂꯥꯛꯅꯨ ꯀꯣ
ꯑ ꯃꯪꯗ ꯂꯒ ꯅꯪ ꯅꯪ ꯅꯪꯕꯨ ꯑꯣꯏꯅ ꯆꯥꯊꯣꯛꯇꯅꯀꯣ
ꯍꯥꯎꯔꯣꯏ ꯍꯥꯎꯔꯣꯏ ꯑꯩ
ꯑꯩꯕꯨ ꯆꯥ
ꯌꯥ ꯌꯥꯝ ꯍꯥꯎꯔꯣꯏꯗ꯭ꯔꯣ
ꯍꯥꯎꯔꯣꯏ ꯁꯥ ꯌꯥꯝ ꯁꯥ ꯌꯥꯝ ꯄꯥꯕꯅꯤ ꯍꯥꯎꯔꯦ
ꯐꯦꯁ
ꯅꯪ ꯅꯪꯁꯨ ꯀꯨꯀꯤ ꯑꯣꯜꯂꯒꯦ ꯍꯥꯏꯔꯣ
ꯑꯣꯍꯜꯂꯣꯏꯗꯦ ꯑꯩꯗꯤ
ꯃꯤ ꯆꯥꯒꯦ ꯍꯥꯏꯔꯒ
ꯏꯕꯨ ꯆꯅꯥꯑꯅꯦ
ꯆꯅꯥ ꯑꯗꯨꯔꯤ ꯑꯗꯨꯕꯨ
ꯎꯝ ꯉꯁꯤ ꯉꯁꯤ ꯃꯥꯡꯗ ꯂꯥꯛꯑꯗꯤ ꯂꯣꯏꯔꯦ
ꯃꯤ ꯌꯥꯝ ꯍꯥꯎꯅ ꯆꯥꯔꯤꯗꯨꯕꯨ ꯀꯩꯅꯣ
ꯅꯪ ꯅꯪꯁꯨ ꯆꯔꯗꯨꯗꯤ
ꯑꯩꯁꯨ ꯆꯥꯗꯣꯏꯅꯤ ꯀꯩꯅꯣ
ꯀꯃꯥꯏꯅ ꯇꯧꯋꯦ ꯃꯤ ꯆꯥꯕꯁꯦ ꯌꯥꯝ ꯍꯥꯎꯕ꯭ꯔꯥ
ꯆꯥꯗ꯭ꯔꯤ ꯑꯗꯨ ꯈꯪꯗ꯭ꯔꯤ ꯃꯍꯥꯎ ꯇꯪꯗꯣꯏꯅꯦ ꯉꯁꯤ
ꯅꯪ ꯅꯪ ꯅ ꯋꯥꯔꯤꯔꯤ ꯁꯅꯕꯁꯦ ꯀꯖꯩꯌꯦ
ꯀꯤꯒꯅꯣꯍꯦ
ꯃꯤ ꯆꯥꯒꯦ ꯃꯤ ꯆꯥꯒꯦ ꯍꯥꯏ ꯇ
ꯅꯪ ꯅꯪꯅ ꯄꯤꯖꯒꯦ ꯍꯥꯏꯕꯒꯤ ꯀꯩꯗꯣ ꯑꯩꯅꯗꯤ ꯆꯥꯒꯦ ꯍꯥꯏꯕ ꯅꯠꯇꯦ ꯅꯪ ꯄꯤꯖꯒꯦ ꯍꯥꯏꯕꯒꯤ
ꯑꯩꯅ ꯄꯤꯔꯒꯦ ꯍꯥꯏꯈꯤꯕ꯭ꯔ
ꯅꯪ ꯅꯅ ꯅꯪꯅ ꯍꯥꯏꯔꯤꯗꯨꯗꯤ
ꯑꯩꯅ ꯍꯥꯏꯗꯤ ꯕꯪꯗ ꯂꯥꯛꯑꯔꯦ ꯂꯣꯏꯔꯦ ꯍꯥꯏꯕꯅꯤ
ꯑꯗꯨꯅꯦ ꯃꯪꯅ ꯂꯥꯛꯑꯗꯤ ꯑꯗꯨꯝ ꯂꯣꯏꯔꯦꯗꯅ ꯀꯅꯥ ꯀꯅꯥ ꯂꯩꯒꯦ
ꯃꯌꯥꯝ ꯂꯩꯗ ꯑꯩ ꯃꯄꯥꯟꯗ ꯂꯩꯕ
ꯎꯝ
ꯃꯤ ꯑꯃ ꯑꯍꯨꯝ ꯃꯥ ꯂꯩ
ꯅꯣꯏ ꯃꯤ ꯀꯌꯥ ꯂꯩꯥꯏꯔꯤꯅ
ꯍꯧꯖꯩꯅꯣ
ꯑꯥ
ꯍꯧꯖꯤꯛ ꯃꯉꯥ ꯏꯃꯥꯟꯅꯕ ꯃꯉꯥ ꯃꯣꯏ ꯂꯩꯔꯦ ꯣꯗꯤ ꯌꯦꯡꯕꯒꯤ
ꯑꯩꯁ ꯌꯥꯝ ꯅꯨꯡꯉꯥꯏꯔꯅꯦ ꯕꯣꯜ ꯌꯦꯡꯕꯒꯤ ꯉꯥꯏꯅꯔꯤꯅꯦꯕ ꯕꯣ ꯉꯥꯏꯅꯔꯤꯅꯦꯕ
ꯇꯥꯕꯒꯤ
ꯎꯝ
ꯕ꯭ꯔꯖꯤꯜ ꯅꯣꯔꯌꯦ ꯇꯗꯦꯏꯅꯦ
ꯑꯗꯨ ꯉꯥꯏꯔꯤꯅꯦꯕ
ꯍꯥꯥ ꯂꯥꯟ ꯍꯥ ꯂꯥꯟ ꯍꯥꯏꯕꯗ
ꯍꯥ
ꯍꯂꯥꯟ ꯈꯪꯗ꯭ꯔꯣ ꯅꯪ ꯍꯂꯥꯟ
ꯑꯁ ꯑꯩ ꯕꯣꯜ ꯌꯦꯡꯗꯦ ꯍꯥꯏꯔꯒ
ꯎꯝ ꯊꯦꯉꯦ ꯍꯥꯏꯔꯒ ꯅꯪꯅꯥ
ꯃꯔꯛ ꯃꯔꯛꯇ ꯌꯦꯡꯕꯗ ꯑꯩ ꯃꯣꯏꯒꯤ ꯌꯦꯡꯗꯤ ꯀꯩꯅꯣ ꯑꯩꯅ ꯌꯦꯡꯕꯗꯤ ꯃꯃꯤꯡ ꯆꯠ
ꯃꯃꯤꯡ ꯆꯠꯂꯤꯗꯅ ꯃꯥꯁꯨ
ꯑꯗꯨꯅꯦ ꯑꯩꯅ ꯍꯥꯏꯕꯗꯤ ꯃꯃꯤꯡ ꯈꯪꯕ ꯃꯤ ꯈꯛꯇ ꯌꯦꯡꯉꯦ ꯍꯥꯏꯕ
ꯉꯁꯤꯁꯨ
ꯑꯗꯨ ꯐꯥꯎꯈꯪꯗ
ꯃꯤꯅꯤ
ꯉꯁꯤꯒꯤ ꯉꯁꯤꯒꯤꯗꯤ ꯑꯩ ꯃꯃꯤꯡ ꯈꯪꯕ ꯌꯥꯎꯗꯕ ꯃꯥꯜꯂꯦ
ꯏꯃꯔ ꯅꯥꯏꯃꯥꯔ ꯈꯪꯗ꯭ꯔꯣ
ꯌꯥꯎꯋꯦꯕ ꯌꯥꯎꯋꯦꯕ
ꯃꯆꯤꯟ ꯊꯤꯔꯒ ꯎꯝ
ꯑꯩ ꯑꯩ
ꯀꯩꯅꯣ
ꯑꯩꯗꯤ ꯑꯥꯏꯗꯣꯅꯤ ꯈꯪꯕ꯭ꯔꯅ
ꯎꯝ ꯅꯍꯥꯟ ꯍꯥꯏꯔꯤ
ꯎꯝ ꯎꯝ ꯍꯥꯏꯅꯦ ꯅꯍꯥꯟ ꯍꯥꯏꯌꯦ ꯉꯍꯥꯟ ꯅꯍꯥꯟ ꯀꯔꯝ ꯀꯥꯟꯗ ꯍꯥꯏꯒꯦ
ꯅꯍꯥꯟꯅ ꯉꯔꯥꯡꯅ ꯀꯩ ꯅꯨꯃꯤꯠꯇꯅꯣ ꯍꯥꯏꯕ
ꯍꯥꯏꯗꯦ
ꯑꯣ ꯅꯪ ꯅꯠꯇꯕ ꯃꯥꯜꯂꯦ ꯑꯗꯨꯗꯤ
ꯁꯤ ꯑꯍꯥꯟꯕꯅꯤ ꯀꯩꯅꯣ
ꯉꯁꯤꯗꯤ ꯀꯥꯏ ꯀꯥꯏ ꯆꯠꯄ꯭ꯔꯣ
ꯉꯁꯤ ꯍꯨꯔꯦꯟ
ꯍꯝ
ꯇꯨꯔꯦꯟ
ꯇꯨꯔꯦꯟꯗ ꯀꯩꯗꯧꯔꯤ ꯇꯨꯔꯦꯟꯗ ꯀꯩ ꯊꯤꯔꯤꯅꯣ
ꯊꯤꯕ ꯅꯠꯇꯦꯍꯦ
ꯊꯤꯕ ꯅꯠꯇ꯭ꯔꯗꯤ
ꯑꯣ ꯅꯨꯡ ꯅꯨꯡ ꯑꯆꯕꯀꯣ
ꯎꯝ
ꯑ ꯍꯥꯏꯗꯤ ꯁꯥꯡꯁꯨ ꯁꯥꯡꯉꯦ ꯆꯥꯎꯕꯁꯨ ꯆꯥꯎꯋꯦ
ꯎꯝ
ꯑꯗꯨ ꯑꯗꯨꯗꯣ ꯏꯁꯤꯡ ꯆꯥꯐꯝ ꯂꯩꯕꯅꯦꯕ ꯑꯗꯨꯗ ꯆꯜꯂꯤꯠꯕ ꯁ꯭ꯂꯥꯏꯠ ꯇꯧꯕꯒꯤ
ꯀꯩꯩꯅꯣ ꯒ꯭ꯌꯥꯟ ꯇꯗ꯭ꯔꯦꯍꯦ
ꯑꯩ ꯍꯣꯔꯦꯟ ꯍꯥꯏꯒꯦ ꯑꯩ
ꯅꯨꯡꯉꯥꯏꯅꯤ ꯑꯗꯨꯗꯤ
ꯏꯅꯦ ꯌꯥꯝ ꯏꯪꯉꯦ
ꯅꯨꯡꯉꯥꯏꯅꯦ
ꯁꯟ ꯁꯟꯗꯦ ꯍꯥꯏꯕꯒꯤ ꯅꯨꯡꯁꯥꯁꯨ ꯌꯥꯝ ꯀꯜꯂꯦꯕ ꯉꯁꯤ
ꯎꯝ
ꯍꯣꯏꯅꯦ ꯅꯨꯡꯁꯥ ꯀꯟꯕ꯭ꯔꯅꯤ ꯉꯁꯤ ꯅꯣꯡꯁꯥ ꯀꯟꯗꯦꯗ
ꯍꯣꯏꯗꯗꯤ ꯌꯥꯝ ꯀꯜꯗꯦ
ꯑꯣ